ꯀꯥꯏ
ꯐꯣꯟ ꯄꯥꯏꯕꯤꯔꯛꯏꯁꯤꯕꯨ ꯗꯤ ꯁꯤ ꯑꯣꯐꯤꯁꯇꯒꯤ ꯁꯥꯔꯗꯨꯔꯣ ꯀꯔꯤ ꯀꯔꯤꯅꯣ ꯁꯥꯔ ꯐꯥꯏ ꯅ ꯈꯔ ꯊꯥꯖꯤꯟꯈꯤꯕꯗꯨꯕꯨ ꯀꯃꯥꯏꯅ ꯇꯧꯔꯒꯦ ꯁꯥꯔ ꯎ ꯌꯥꯏꯦ ꯍꯥꯏꯗ꯭ꯔꯣ ꯂꯧꯕ ꯀꯩꯅꯅꯣ ꯁꯥꯔꯒꯤ ꯃꯈꯩꯣꯟꯁꯤꯕꯨꯣ
ꯀꯩꯁꯨ ꯇꯧꯗꯦꯗ ꯂꯣꯛ ꯊꯨꯡꯕꯒꯤꯅꯤ
ꯁꯥꯡꯒꯤ ꯃꯈꯈꯣꯟꯁꯤ ꯅꯨꯄꯤꯤꯅ ꯃꯥꯜꯂꯤ
ꯃꯥꯟꯕꯅꯤ ꯃꯥꯟꯕꯅꯤ
ꯀꯩꯅꯩꯅꯅꯨꯡ ꯍꯥꯏꯥꯏꯁꯤꯕꯣ
ꯀꯩꯇꯪ ꯆꯥꯒꯦ
ꯗꯃꯦ ꯁꯔ ꯆꯥꯛ ꯄꯤꯜꯂ ꯆꯥꯃꯤꯔ ꯀꯩꯅꯪ ꯆꯥꯔꯒꯕꯨ ꯀꯩꯅꯣ ꯁꯥꯔ ꯍꯋꯥꯏ ꯊꯣꯡ ꯃ ꯆꯥꯏ ꯁꯥꯔ
ꯑꯩꯁꯨ ꯍꯋꯥꯏ ꯊꯣꯡꯕ ꯆꯥꯏ
ꯎ ꯅꯪ ꯍꯋꯥꯏ ꯃ ꯆꯥ ꯁꯥ ꯎ ꯆꯥꯎꯥꯎ ꯆꯥꯎ ꯍꯥꯎꯥꯎꯕ ꯍꯥꯎꯕ ꯑꯥꯏꯇꯣꯕꯗꯅꯤ
ꯍꯧ ꯍꯧꯕꯤ ꯆꯥꯕꯗꯨ ꯌꯥꯝꯌꯥꯝ ꯍꯦ
ꯎꯝ ꯎꯝ ꯍꯥꯎꯥꯎꯃꯅꯤ ꯌꯥꯥꯎꯃꯅꯤ ꯑꯋꯥꯗ ꯃꯗꯨ ꯆ ꯑꯝꯅ ꯑ ꯄ ꯁ ꯇ ꯀ ꯆꯥꯏꯅꯦ ꯀꯣꯏꯅꯤ ꯃꯣꯔ ꯃꯦꯠꯄ ꯆꯥꯏꯅꯦꯄꯅꯤ ꯎꯔ ꯀ ꯆꯥꯔꯤꯁꯤ ꯠꯇꯗꯤ ꯎꯦ ꯑꯣ ꯑꯣ ꯍꯥ ꯌꯥꯝ ꯑꯃ ꯂꯩꯥꯏ ꯀꯕꯕꯨ ꯑꯣꯏꯅꯤ ꯁꯥ ꯑꯁ ꯑꯩꯈꯣꯏꯒꯤ ꯁꯥ ꯃꯆꯥ ꯂꯥꯛꯄꯤꯔꯦ ꯆꯠꯂꯣ ꯆꯠꯂꯣ ꯈꯗꯥꯡ ꯅꯣꯝꯃꯣ ꯗꯗꯥꯡ ꯅꯣꯝꯕꯤꯔꯛꯑꯣ ꯉꯁꯥꯏ ꯗꯨꯃꯥꯏꯅ
ꯀꯂꯣ
ꯐꯗꯥꯡ ꯉꯣꯕꯤꯔꯛꯑꯣ ꯐꯗꯥꯡ ꯅꯣꯕꯤꯔꯣꯑꯣ ꯁꯥ ꯃꯁꯥꯗꯣ ꯑꯝꯇ ꯈꯗꯥꯡ ꯅꯣꯝꯍꯜꯂꯣ ꯍꯜꯂꯣ ꯁꯥꯝ ꯁꯥꯥ ꯣꯗ ꯇꯥꯕ꯭ꯔꯣ ꯍꯜꯂꯣ ꯣꯟꯗꯨꯨ ꯀꯔꯤ ꯏꯟꯖꯥꯡ ꯆꯥꯔꯒꯦ ꯕꯟꯗꯨ
ꯍ ꯊ ꯑꯀ ꯆ
ꯀꯔꯤꯅꯣ ꯃꯌꯥꯝ ꯁꯥ
ꯃꯦꯒꯥ ꯆꯥꯏ ꯆꯥꯏ ꯑꯩꯈꯣꯏꯗꯤ ꯃꯌꯥꯝ ꯆꯥꯏ
ꯀꯣ ꯁꯥꯥꯄ ꯆꯥꯄ ꯀꯦ
ꯇꯔꯗꯤꯗꯤ ꯅ ꯈ ꯕꯣꯟꯗꯨ
ꯁꯤꯈꯛ ꯉꯥꯏꯔꯦꯀꯣ ꯁꯤꯈꯛ ꯁꯤ ꯎꯝ ꯎꯝ ꯎꯝ ꯎꯝ ꯎꯝ ꯁꯤꯈꯛ ꯉꯥꯏꯔꯕꯅꯤ
ꯀꫭꯝꯃꯜꯂꯤꯗ ꯑꯍꯜ ꯍꯩ ꯕꫭꯟꯗꯨ
ꯕꫭꯟꯗꯨ ꯆꯥꯎ
ꯕꯥꯟꯗꯨ ꯂꯥꯎꯅꯍꯩ ꯎꯝ ꯇꯨꯝꯅꯤꯡꯕ ꯌꯥꯎꯁꯜꯂꯦ
ꯅꯕꯥꯏꯅꯤ ꯁꯨꯔꯒ ꯈꯗꯥꯡ ꯅꯣꯝꯕꯁꯨ ꯉꯝꯗꯕ ꯅꯕꯥꯏꯅꯤ ꯑꯗꯨꯝ ꯋꯥꯔꯤ ꯁꯥꯟꯅꯧ
ꯀꯃꯥꯏ ꯍꯥꯏꯗꯥꯏꯅꫭ ꯍꯪ ꯍꯥꯏꯔꯤꯕꯗꯅ ꯍ ꯍꯥꯕꯗ ꯑꯣꯝ
ꯎꯝ
ꯁꯋꯥꯏꯖꯦ ꯊꯩꯕꫭꯡ ꯃꯅꯝꯁꯤꯅ ꯂꯣꯏ ꯆꯥꯏꯔꯤꯅꯦ ꯎ ꯀꯅꯥꯝꯇꯒ ꯂꯩꯄꯤꯗ꯭ꯔꯦ ꯖꯥꯠꯂ
ꯍꯦꯛꯄꯤꯔꯝꯃꯣꯏ ꯁꯥꯔ ꯍꯦꯛꯄꯤꯔꯝꯃꯣꯏ
ꯍꯥꯏꯅꯧ ꯍꯥꯏꯅꯧ ꯑꯃꯁꯨ ꯃꯨꯜꯂꯦ ꯁꯤ ꯌꯥꯝꯅ ꯍꯥꯎꯗꯧ ꯃꯥꯜꯂꯦ ꯆꯥꯕꯗꯁꯨ
ꯍꯨꯃꯥꯡꯖꯤꯗꯤ ꯁꯧꯕꯅ ꯌꯥꯗ꯭ꯔꯦ ꯁꯥꯕꯒꯤ ꯆꯥꯡꯖꯤꯅ ꯎꯨ ꯋꯥꯖꯤꯅ ꯀꯣꯛꯊꯣꯛꯃꯟꯗꯅ ꯌꯥꯗꯔ ꯑꯝꯇ
ꯉꯁꯤꯁꯨ ꯀꯔꯤ ꯀꯔꯤ ꯐꯣꯟ ꯂꯩꯒꯦ ꯈꯪꯉꯤꯅꯍꯦ
ꯎꯝ
ꯑꯣꯏꯋꫭꯏ ꯁꯤ ꯂꯥꯎ
ꯈꯔꯥ ꯆꯊꫭꯛꯑꫭ
ꯎꯝ
ꯎꯝ ꯁ꯭ꯋꯥꯏꯁꯤ ꯊꯩꯕꯣꯡ ꯃꯅꯝꯁꯤꯅ ꯌꯥꯗ꯭ꯔꯦꯅꯦ
ꯎꯝ ꯐꯖꯅ ꯅꯝꯃꯦ ꯃꯁꯤꯗꯤ ꯍꯤꯟꯖꯥꯡ ꯆꯔꯒꯦ
ꯍꯋꯥꯏ ꯊꯣꯡꯕ ꯑꯃꯒ ꯃꯨꯔꯣꯛ ꯑꯃꯒ ꯆꯤꯈꯥꯏꯔꯒ ꯆꯥꯔꯦ
ꯑ ꯎꯝ
ꯅꯪꯗꯤ ꯀꯩ ꯍꯤꯟꯖꯥꯡ ꯆꯥꯔꯒꯦ ꯌꯦꯡꯗꯅꯦ ꯍꯣꯔꯦꯟꯒꯤ ꯕꯣꯟꯖꯤꯕꯨ ꯄꯨꯡ ꯀꯌꯥꯗꯅꯣ? ꯑꯅꯤ ꯃꯈꯥꯏ
ꯎꯝ ꯌꯦꯡꯉꯗ꯭ꯔꯣ ꯦ ꯎ ꯝ ꯍ ꯌꯥ ꯎꯝ ꯅ꯭ꯔꯦ
ꯍꯩꯅꯧꯖꯤꯁꯨ ꯌꯥꯝꯅ ꯆꯥꯎꯔꯦ ꯆꯥꯕꯗꯁꯨ ꯌꯥꯝ ꯍꯥꯎꯔꯅꯤ ꯃꯨꯟꯖꯨ ꯃꯨꯜꯂꯦ
ꯆꯕ ꯌꯥꯔꯅꯤ ꯍꯩꯅꯧꯖꯤ
ꯁꯥꯎꯒ꯭ꯔꯤ ꯑꯃꯁꯨ ꯌꯥꯝ ꯋꯥꯡꯅ ꯄꯥꯜꯂꯤ ꯑꯩꯉꯣꯟꯗꯗꯒꯤ ꯍꯦꯟꯅ ꯋꯥꯡꯈꯠꯂꯛꯇꯧꯔꯦ ꯀꯣꯕꯤꯖꯤꯖꯨ
ꯑꯅꯉꯅꯦ
ꯅꯣꯕꯥꯞ ꯁꯤꯖꯨ ꯃꯨꯟꯖꯜꯂꯛꯇꯣꯔꯦ ꯁꯨꯝ ꯁꯨꯝ ꯆꯥꯎꯈꯠꯂꯛꯏ
ꯑ ꯃꯨꯟꯗꯔꯤꯌꯦ ꯃꯨꯟꯕꯕꯨꯗꯤ ꯎꯝ ꯑꯗ ꯍꯩꯅꯧꯒꯤꯗꯤ ꯂꯣꯏꯁꯜꯂꯛ ꯑꯦ
ꯍꯣꯏꯅ ꯍꯧꯖꯤꯛ ꯂꯣꯏꯁꯤꯜꯂꯑꯦ ꯑꯃꯈꯛꯇ ꯄꯥꯟꯗ ꯉꯥꯏꯔꯦ
ꯍꯜꯂꯣ ꯌꯦꯠꯇꯅꯦ
ꯆꯨꯖꯥꯛꯁꯤꯁꯨ ꯌꯥꯝꯅ ꯋꯥꯡꯈꯠꯂꯦ ꯆꯨꯖꯥꯛꯁꯤꯁꯨ ꯆꯥꯕꯗ ꯌꯥꯝ ꯍꯥꯎꯔꯅꯤ
ꯑꯣꯝ ꯇꯗꯅꯤ ꯎꯝ ꯑ
ꯑꯃꯨꯛꯇꯒ ꯍꯥꯏꯔꯛꯑꯣ
ꯌꯥꯒ ꯋꯥ ꯆ
ꯑꯩꯉꯣꯟꯗꯒꯤ ꯋꯥꯏꯍꯜꯂꯛꯏ
ꯋꯥꯡ ꯇꯕ ꯋꯥ ꯄꯣꯠꯁꯤꯗ ꯎꯜꯂ ꯍꯥꯏꯖꯤꯅ ꯐꯖꯅ ꯋꯥꯡꯕꯅꯤ ꯃꯤ ꯌꯥꯡꯈꯩꯃꯨꯛꯀ ꯋꯥꯡꯅꯤ꯫ ꯎꯝ ꯏꯗꯤ ꯀꯥ ꯇꯪꯈꯥꯏ ꯑꯃ ꯍꯦꯜꯂꯤꯉꯣ ꯄꯔ ꯌꯦ ꯍꯧꯖꯤ ꯁꯇꯦ ꯍꯧꯖꯤ ꯃ ꯌꯥꯗ꯭ꯔꯦ
ꯃꯩꯒ ꯃꯨꯠꯈ꯭ꯔꯗꯤ ꯍꯨꯃꯥꯡ ꯉꯥꯛꯇꯅꯤ ꯃꯩꯒ ꯂꯥꯛꯑꯗꯤ ꯈꯔꯗꯤꯕꯨ ꯐꯔꯤ
ꯃꯣꯏ ꯂꯔ ꯪ ꯌꯦꯅꯨꯡ ꯑꯗꯨ ꯂꯩꯔꯥꯛꯄꯗꯣ ꯁꯥꯕꯅꯤꯅ ꯍꯨꯃꯥꯡ ꯍꯧꯋꯦ ꯎ ꯎꯝꯝ ꯑ ꯑ ꯃ ꯊ ꯑꯗꯨꯗꯤ
ꯆꯠꯇꯣꯏꯅꯤ ꯄꯨꯡ ꯇꯨꯁꯟ ꯂꯣꯏꯔꯀꯥꯟꯗ ꯆꯠꯇꯣꯏꯅꯤ ꯉ ꯊꯦꯡꯉꯨ ꯄꯨꯡ ꯃꯉꯥ ꯑꯗꯨꯋꯥꯏꯗ ꯊꯦꯡꯉꯨꯗ
ꯎꯝ
ꯅꯗꯤ ꯊꯣꯛꯀꯇꯗꯔꯣ
ꯌꯦꯅ ꯇꯧ
ꯎꯝ
ꯇ ꯀ ꯇꯧꯒꯅꯁꯤ ꯁ ꯑꯣ ꯀꯦ
ꯑꯃ ꯃꯈꯥꯏ ꯎꯝ ꯃꯉꯥ ꯄꯣꯛꯇꯣ ꯑꯃ ꯃꯈꯥꯏ ꯄꯣꯛ ꯇꯣꯏꯅꯦ
ꯃ ꯍꯨ ꯃꯥꯔꯗ ꯍꯧꯔ ꯌꯥꯗ ꯂꯒꯦ ꯎꯝ
ꯉꯁꯥꯏ ꯄꯨꯡꯗꯣꯅ ꯉꯁꯥꯏ ꯊꯩꯕꯣꯡ ꯑꯃꯗ ꯑꯩꯅ ꯃꯦꯠꯂ ꯌꯦꯡꯉꯨꯕꯗ ꯀꯛ ꯀꯛꯇꯤꯔꯣꯝꯃꯦ ꯑꯗꯨꯒꯤ ꯁꯥꯏꯗꯠꯇ ꯈꯧꯔꯤꯛ ꯀꯣꯟꯕꯤ ꯅꯞꯄ ꯂꯩꯃꯤ ꯍꯥꯊꯤ ꯍꯥꯠꯇꯣꯈꯔꯦ ꯍꯧꯖꯤꯛ ꯍꯧꯖꯤꯛ
ꯃꯅꯤꯡꯗ ꯀꯌꯥꯝ ꯆꯥꯎꯋꯦ ꯏ ꯋꯥ ꯎꯝ ꯊꯝꯃꯒꯦ